ꯀꯥꯏꯅꯥ
ꯑꯗꯣ ꯇꯥꯗ꯭ꯔꯦ ꯇꯥ ꯇ꯭ꯔꯦꯅꯦꯃꯛ ꯅꯨꯡꯉꯥꯏꯇꯦ
ꯑ ꯑꯩꯉꯣꯟꯗꯗꯤ ꯅꯉꯣ ꯌꯥꯝ ꯐꯥꯏꯅ
ꯌꯥꯝ ꯐꯕ꯭ꯔꯥ
ꯑ ꯌꯥꯝ ꯐꯩꯦ ꯅꯉꯣꯟꯗ ꯑꯣꯏꯔꯝꯒꯅꯤ
ꯆꯥꯛꯆꯥ ꯑꯦ ꯆꯥꯛ ꯆꯥꯔꯕꯣ
ꯑꯝ ꯆ ꯑꯗꯨ꯭ꯔꯦ ꯑꯗꯤ ꯆ ꯈꯕ꯭ꯔ
ꯇꯥꯔꯤ ꯅꯣꯏꯗꯤ ꯆꯥꯔꯖꯀꯨꯝꯕ ꯆꯠꯇ꯭ꯔꯣ
ꯍꯣꯏ ꯑꯩꯈꯣꯏꯗꯤ ꯃꯄꯥꯟ ꯊꯣꯛꯍꯟꯗꯦ ꯆꯠꯅꯤꯡꯉꯥꯏꯒꯤ ꯍ ꯍ
ꯑ
ꯍꯒꯤ ꯃ ꯃꯈꯥꯗ ꯂꯩꯕꯅꯤꯅ ꯎꯄꯥꯏ ꯂꯩ ꯂꯩꯇꯦ
ꯅꯪ ꯆꯍꯤ ꯑꯗꯨꯋꯥꯗꯤ ꯍꯧꯖꯤꯛ ꯆꯠꯄ ꯂꯣꯏꯔꯒ ꯆꯥꯛ ꯆꯥꯕ ꯂꯣꯏꯔꯒ ꯑꯗꯨꯝ ꯂꯩꯔꯤꯅꯤ
ꯑ ꯌꯥꯝ ꯊꯨꯝꯃꯟꯗ꯭ꯔꯣ ꯆꯥꯏꯔꯁꯤ ꯍꯧꯖꯤꯛ ꯄꯨꯡ ꯀꯌꯥ ꯇꯥꯔꯛꯑꯣ
ꯅꯣꯏꯗꯤ ꯀ꯭ꯂꯥꯁ ꯀꯌꯥ ꯀꯥꯔꯒꯦ
ꯑ ꯁ꯭ꯀꯨꯜ ꯀꯥꯎꯕ ꯂꯣꯏꯈ꯭ꯔꯦꯖꯤ ꯑ
ꯑꯥ
ꯅꯟꯌꯥ
ꯑꯩꯁꯨ ꯀꯥꯕ ꯂꯣꯏꯔꯦ
ꯑ ꯅꯪꯒꯤ ꯅꯪꯒꯤ ꯅꯣꯡꯈꯣꯟꯗꯣ ꯑꯉꯥꯡ ꯑꯣꯏꯔ
ꯑ ꯑꯉꯥꯡ ꯅꯠꯇ꯭꯭ꯔꯔꯤ
ꯑꯦ ꯇꯖꯥꯗ ꯊꯖꯥ ꯃ ꯋꯥꯠꯂꯦ
ꯇ꯭ꯔꯦ ꯑꯩ ꯆꯍꯤ ꯌꯥꯝꯃꯦ
ꯑꯦ ꯆꯍꯤ ꯌꯥꯝꯃꯦ ꯍꯥꯏꯔꯒ ꯑꯩꯠꯇꯤꯟ ꯅꯥꯏꯟꯇꯤꯟ ꯑꯣꯏꯔꯗꯤ
ꯂꯩꯦ
ꯀꯌꯥꯁꯋꯦ
ꯑꯦ ꯁꯗꯗ ꯍꯥꯏꯦ
ꯅꯪ ꯅꯪ ꯁꯤ ꯇꯔꯥꯇꯔꯨꯛꯀꯨꯝꯕ ꯐ ꯀꯩꯅꯣꯒꯨꯝꯕ ꯍꯔꯝꯅꯤ
ꯑꯦ ꯅꯪ ꯑꯣꯏꯕꯒꯤꯅꯦ ꯑꯩꯉꯣꯟꯗ ꯑꯦ ꯃꯤꯅ ꯑꯩꯒꯤ ꯈꯣꯟꯖꯂ ꯃꯦꯆꯔ ꯌꯥꯝ ꯑꯣꯏꯌꯦꯦ ꯍꯥꯏꯌꯦ
ꯑꯥ ꯅꯁ ꯑ ꯈꯣꯟꯖ ꯑꯣ ꯌꯥꯝ ꯌꯥꯝ ꯐꯖꯩꯌꯦ
ꯑ ꯐꯖꯛ ꯂꯝ ꯀꯅꯤ ꯅꯖꯖꯥꯅꯤꯡ ꯭ꯔꯣ
ꯍꯣꯏ ꯀꯔꯤ ꯀꯔꯤ ꯆꯥꯕ꯭ꯔꯥ
ꯑꯦ ꯍꯥꯏꯩꯗꯣꯛꯑꯣ ꯑꯩ ꯍꯥꯏꯔꯗꯤ ꯅꯍꯝ ꯆꯥꯒꯅꯤꯅ
ꯑ ꯍꯥꯏꯗꯣꯛꯄ ꯌꯥꯗꯦꯕ
ꯑꯦꯗ
ꯑꯁ ꯅꯪꯁꯦ ꯅꯕꯨꯛ ꯐꯠꯇꯦꯗ ꯁꯨꯃꯥꯏꯅ ꯇꯧꯅꯨ ꯃ ꯑ ꯅꯣꯏ ꯃꯃꯥ ꯄꯕꯕꯥꯗꯤ ꯅꯨꯡꯉꯥꯏꯔꯤꯕꯣ
ꯑꯥ
ꯅꯣꯏ ꯃꯃꯥ ꯄꯕꯕꯥꯗꯤ ꯅꯨꯡꯉꯥꯏꯔꯤꯕꯣ
ꯎꯝ ꯉꯅꯨꯡꯥꯏꯔꯦ
ꯅꯥꯏ
ꯅꯪꯗꯤ ꯍꯧꯖꯤꯛꯀꯥꯟ ꯌꯨꯝꯗꯔ
ꯑꯣ ꯌꯨꯝꯗ ꯂꯩꯌꯦ ꯑꯩꯗꯤ ꯌꯨꯝꯗ
ꯑ ꯑꯗꯨ ꯑꯣꯏꯔꯗꯤ ꯏꯅ
ꯑ ꯌꯥꯔꯦꯗ ꯃꯤꯅ ꯁ꯭ꯀꯨꯜ ꯀꯥꯕ ꯂꯣꯏꯔꯦ ꯀꯣꯂꯦꯖ ꯜ ꯀꯥꯕ ꯂꯣꯏꯔꯅ ꯂꯣꯏꯔꯒ ꯌꯨꯝꯗ ꯁ꯭ꯀꯨꯜ ꯀꯥꯕ ꯂꯣꯏꯔꯒ ꯌꯨꯝꯗ ꯂꯩꯕꯅꯦ
ꯍ
ꯅꯪ ꯊꯥꯖꯗ꯭ꯔꯗꯤ ꯑꯩ ꯑꯩ ꯍꯧꯖꯤꯛ ꯊꯕꯛ ꯇꯧꯕ ꯌꯥꯗꯕ
ꯑꯦ ꯀꯔꯤ ꯌꯥꯗ ꯋꯥꯅꯤ ꯅ ꯁꯀꯨꯜ ꯀꯔꯤ ꯈꯉꯦ ꯑ ꯑꯦ ꯑꯦ
ꯍꯣꯏ ꯑꯩ ꯍꯣꯔꯦꯟ ꯀꯩꯅꯣꯝ ꯊꯥꯔꯛꯀꯦ ꯅꯪ ꯌꯦꯡꯉꯣ ꯑꯗꯨꯗꯤꯀꯣ ꯅꯪ ꯊꯥꯖꯗ꯭ꯔꯗꯤ ꯅꯪ ꯑꯩ ꯑꯩ ꯊꯥꯔꯛꯄ ꯀꯥꯟꯗ ꯑꯣ ꯃꯁꯤ ꯑꯉꯥꯡꯁꯤꯦ ꯑꯁ ꯃꯈꯣꯟꯗꯣ ꯑꯉꯥꯡ ꯌꯥꯝ ꯑꯣꯏꯔꯒ ꯁꯨꯃꯥꯏꯅ ꯇꯧꯕꯖꯥꯠꯅꯤ ꯅ ꯈꯜꯂꯛ ꯀꯅꯤ ꯌꯦꯉꯅꯨꯡ
ꯉꯥꯏꯀꯥꯎ ꯉꯥꯏꯥꯎ ꯉꯥꯏꯀꯥꯎ ꯅꯪ ꯅꯊꯟ ꯇꯅꯁꯨ ꯑꯉꯥꯡ ꯑꯉꯥꯡ ꯀꯥꯏꯅ ꯑꯪ ꯑꯉꯥꯡꯅꯦꯕ
ꯌꯥꯔꯦꯗ ꯅꯠꯇꯦ ꯑꯩ ꯑꯩꯒꯤ ꯈꯣꯟꯖꯦꯜꯗꯨ ꯌꯥꯝ ꯑꯉꯥꯡ ꯑꯣꯏꯔꯒ ꯑꯁ ꯅꯪ ꯃꯥꯗꯤ ꯁꯨꯃꯥꯏꯅ ꯇꯧꯔꯃꯤꯅ ꯑꯗꯨꯃꯥꯏꯅ ꯈꯟꯒꯅꯦꯕ
ꯍ
ꯇꯥꯅꯤꯗꯀꯣ
ꯃꯥ ꯂꯩꯒꯦ
ꯑꯩꯗꯤ ꯏꯃꯥꯟꯅꯨꯕꯤꯒ
ꯅꯅꯕꯕꯤꯒ ꯕꯤꯗꯨ ꯁꯛ ꯐꯖꯔꯝꯃꯅꯤ ꯈꯪꯉꯦ
ꯎꯝ ꯑꯩ ꯑꯩꯒꯨꯝꯅ ꯐꯖꯩꯌꯦ
ꯃꯥꯁꯨ ꯅꯪꯅ ꯆꯥꯕꯗꯕ ꯃꯥꯁꯨ ꯆꯥꯕ꯭ꯔꯥ
ꯍ ꯆꯥꯕꯤ ꯌꯥꯝ ꯌꯥꯝ ꯆꯥꯕꯒꯤꯍ ꯐꯖꯥꯕꯅꯦ ꯅꯪꯁꯨ ꯐꯖꯥꯅꯤꯡꯉꯗꯤ
ꯑ ꯍꯣꯔꯦꯟ ꯍꯣꯔꯦꯟ ꯀꯩꯅꯣ ꯕꯤꯗꯤꯑꯣ ꯀꯣꯗ ꯌꯦꯡꯕ ꯇꯥꯔꯦ ꯑꯗꯨꯗꯤ ꯀꯌꯥꯝ ꯐꯖꯒꯦ ꯀꯌꯥꯝ ꯑꯍꯟ ꯑꯣꯏꯔꯒꯦ ꯍꯥꯏꯗꯀꯣ ꯑ ꯅꯪꯒꯤ ꯅꯆꯤꯟꯅꯅꯣ ꯀꯌꯥꯅꯣ
ꯑ
ꯑꯍꯨꯝ ꯇ
ꯅꯗꯌꯥ
ꯑꯩꯗꯤ ꯁꯅ ꯃꯇꯨꯝ ꯇꯣꯝꯄꯣꯛꯅꯤ
ꯑꯦꯁ ꯑꯗꯨ ꯑꯣꯏꯔꯗꯤ ꯑꯦꯐ ꯌꯥꯔꯕ ꯍꯥꯏꯅ
ꯍꯥꯥ
ꯑꯗꯨ ꯑꯣꯏꯔꯗꯤ ꯅꯪꯗꯣ ꯉꯥꯎꯁꯦꯡꯅꯒꯅꯦꯕ
ꯌꯥꯔꯦꯗ ꯃꯤ ꯑꯁ ꯆꯥꯔꯖ ꯀꯨꯝꯕ ꯐꯖꯅ ꯆꯠꯂꯒ ꯂꯥꯏ ꯈꯨꯔꯨꯝꯕ ꯌꯥꯝ ꯀꯜꯂꯒ ꯂꯩ ꯀꯥꯟꯁꯤꯗ
ꯅꯠꯇꯦ ꯅꯠꯇꯦ ꯍꯧꯖꯤꯛ ꯍꯧꯖꯤꯛ ꯆꯔꯁ
ꯑꯥ ꯍꯧꯖꯤꯛ ꯆꯥꯔꯖ ꯀꯥꯔꯒ ꯑꯍꯟ ꯑꯣꯏꯔꯤꯉꯩꯗ
ꯄꯨꯡ ꯀꯌꯥꯗ ꯅꯠꯇꯦ ꯄꯨꯡ ꯀꯌꯥ ꯐꯥꯎꯔ ꯆꯥꯔꯁꯇꯣ ꯅꯣꯏꯒꯤ
ꯑꯩꯈꯣꯏꯅ ꯁꯤꯛꯁꯇꯒꯤ ꯑꯩꯠ ꯐꯥꯎꯗꯤ ꯊꯝꯃꯅꯦꯕꯀꯣ ꯑꯗꯨꯕꯨ ꯋꯥꯔꯤ ꯁꯥꯕꯗꯣ ꯃꯣꯏꯅ ꯃꯇꯝꯗꯣ ꯌꯥꯝ ꯂꯧꯗ꯭ꯔꯗꯤ ꯑꯗꯨꯝ ꯊꯨꯅ ꯀꯩꯅꯣ ꯇꯧꯋꯦ ꯂꯣꯏꯌꯦꯦ
ꯑꯣ ꯑꯗꯨ ꯑꯣꯏꯔꯒ ꯅꯪ ꯆꯥꯛ ꯆꯥꯕꯁꯨ ꯂꯣꯏ ꯂꯣꯏꯈ꯭ꯔꯦ ꯍꯥꯏꯕ ꯅꯠꯇ꯭ꯔꯣ ꯑꯦ ꯆꯦꯆꯦ ꯆꯦꯆꯦ ꯆꯤꯟꯈꯤꯔꯒ ꯅꯪ ꯆꯥꯔꯁ ꯆꯠꯠꯇꯦ ꯍꯥꯏꯌꯦꯕ
ꯌꯥꯔꯦ ꯃꯤ ꯆꯠꯄ ꯂꯣꯏꯔꯦ ꯀꯔꯤꯅꯣ
ꯁꯟꯗꯦꯅꯦꯔꯤ ꯔꯣꯅꯥꯪꯁꯨ
ꯅꯪ ꯀꯅꯤ ꯅꯪ ꯊꯥꯖꯗ꯭ꯔꯗꯤ ꯑꯩ ꯍꯥꯏ ꯉꯁꯥꯏ ꯐꯣꯇꯣ ꯀꯥꯞꯄꯗꯣ ꯊꯥꯔꯛꯀꯦ
ꯍꯥꯗ ꯀꯄ꯭ꯔ ꯑꯦ ꯏꯁꯅ ꯅ ꯅꯇ ꯀꯞ ꯩ ꯍꯥꯏꯔꯒ ꯅꯍꯥꯟꯒꯤ ꯐꯣꯇꯣ ꯑꯣꯏꯔꯤꯗꯤ
ꯑꯩꯈꯣꯏ ꯏꯅꯤꯀꯣ ꯀꯩꯅꯣ ꯅꯨꯄꯤꯁꯤꯡꯅ ꯆꯥꯔꯖ ꯆꯠꯄ ꯃꯇꯝꯗ ꯐꯣꯇꯣ ꯀꯥꯞꯇ꯭ꯔꯗꯤ ꯆꯥꯔꯖ ꯆꯠ ꯑꯗꯣ ꯃꯥꯟꯗꯦꯕ ꯑꯗꯨꯒ ꯑꯩꯁꯨ ꯑꯗꯨꯃꯥꯏꯅ ꯑꯗꯨ ꯄ꯭ꯔꯨꯐ ꯄ꯭ꯔꯨꯐꯀꯤ ꯑꯩꯅ ꯀꯥꯞꯅꯦꯕ ꯑꯗꯨꯒꯤꯅꯤꯗ
ꯑꯦ ꯑꯗꯣ ꯗ꯭ꯔꯦꯁ ꯁꯦꯠꯂꯒ ꯑꯗꯨꯝ ꯀꯥꯞꯔꯒ ꯑꯗꯨꯝ ꯇꯣꯛꯄꯗ ꯆꯠꯠꯇꯒ ꯑꯣ ꯃꯗ ꯑꯗꯨꯗ ꯑꯣꯏꯔꯣꯒꯅꯦ
ꯑꯗꯨꯝ ꯀꯣ ꯑꯗꯨꯝ ꯇꯧꯔꯛꯑꯣꯀꯣ
ꯍꯣꯏ
ꯏꯁꯅꯥꯥꯡ ꯈꯣꯟꯖꯦꯜ ꯇꯥꯔꯗꯤ ꯏꯁ ꯂꯩꯕ ꯉꯝꯗꯦꯕ
ꯑꯥ ꯑꯣꯔꯒꯅꯤ ꯑꯦ
ꯀꯔꯤ ꯌꯦꯟꯖꯥꯡ ꯆꯥꯔꯒꯦ ꯅꯈꯣꯏꯗꯤ
ꯆꯥꯛ ꯁꯥꯗ꯭ꯔꯤ
ꯆꯥꯛ ꯆꯥꯗ꯭ꯔꯤ ꯑꯁ ꯅꯪ ꯑꯂꯨ ꯆꯥꯕ ꯑꯂꯨ ꯆꯥꯕꯒꯤꯅꯤꯅꯦ ꯑꯗꯨꯗꯤ ꯈꯪꯉꯦ
ꯍꯣꯏ ꯑꯗꯨ ꯆꯥ ꯑꯂꯨꯒꯗ ꯏꯗ ꯆꯃꯟꯒꯤ ꯎꯝ ꯆꯞꯃꯟꯗꯒꯤ ꯐꯖꯕꯅꯦ ꯎꯝ ꯌꯥꯝ ꯍꯥꯎꯋꯦ ꯅꯪꯒꯤꯁꯨ ꯄꯤꯔꯛꯑꯣꯔꯥ ꯍ
ꯍꯣꯏ ꯄꯤꯔꯛꯑꯣ ꯅꯣꯏꯒꯤ ꯗꯥꯜꯗꯣ ꯃꯁꯥ ꯌꯥꯝ ꯐꯖꯔꯝꯃꯅꯤ
ꯎꯝ ꯐꯖꯔꯦ ꯑꯩꯒꯨꯝꯅ ꯐꯖꯩꯌꯦꯕ ꯀꯔꯤ ꯐꯖꯤ ꯇꯧꯕꯅꯦ ꯐꯖꯤ ꯇꯧꯕꯅꯦ
ꯑ ꯅꯣꯏ ꯑꯗꯨꯪ ꯂꯩꯒꯅꯤ ꯉꯁꯤꯗꯤ
ꯅ ꯑ ꯁꯅꯤꯦ ꯁꯀꯨꯜ ꯆꯂꯣ
ꯌꯥꯔꯦꯗ ꯑꯉꯥꯡ ꯑꯉꯥꯡ ꯌꯥꯝ ꯑꯉꯥꯡ ꯇꯇ ꯈꯜꯂꯦꯕ ꯅꯪꯁꯦ ꯃꯤ ꯁꯟꯗꯌ ꯁ꯭ꯀꯨꯜꯒꯨꯝꯕ ꯀꯥꯕ ꯂꯣꯏꯔꯦ
ꯑ ꯀꯖꯥꯕ ꯋꯥ ꯑꯗꯨꯅ
ꯑꯩꯈꯣꯏ ꯁꯅꯤꯁꯀꯨ ꯑꯩꯁꯨ ꯇꯤꯆꯔꯁꯅꯦ
ꯑꯦ ꯏꯁꯔꯁꯅꯦ ꯀꯥꯏꯅ ꯑꯣꯏꯔꯝꯒꯅꯤ
ꯑꯗꯨꯗ ꯁꯨꯅꯤꯁꯀꯨ ꯕꯦꯜ ꯊꯦꯡꯉꯅꯤ ꯑꯗꯨꯗ ꯑꯩ ꯆꯠꯀꯅꯤ
ꯑꯦ ꯅꯪ ꯉꯁꯤ ꯑꯗꯨꯝ ꯂꯩꯒꯅꯤ ꯍꯥꯏꯕꯅ ꯒ ꯍꯧꯖꯤꯛ ꯅ ꯌꯥꯔꯦꯀꯣ ꯌꯥꯔꯦ ꯌꯥꯔꯦ ꯌꯥꯔꯦ ꯇꯅꯤ ꯉꯥ ꯀꯩꯅꯨꯪꯒ ꯂꯂꯨ
ꯌꯥꯝ ꯊꯥꯖꯗ꯭ꯔꯦ ꯑꯩꯕꯨ
ꯇ ꯀ ꯀꯃꯔꯒ ꯊ ꯈꯔ ꯑꯗꯨꯗꯤ
ꯊꯥꯔꯛꯀꯤ ꯑꯉꯥꯡꯁꯤꯡ ꯂꯩ ꯇꯝꯕꯕꯤꯕ ꯕ ꯀꯥꯁ ꯂꯕꯒ ꯃꯒꯣ
ꯑꯦ ꯑꯦ ꯑꯗꯨꯃꯥꯏꯅ ꯍꯥꯏꯣꯏꯅꯗ
ꯅꯪꯗꯤ ꯁꯟꯗꯦ ꯁꯀꯨꯜ ꯆꯠꯇ꯭ꯔꯕ꯭ꯔꯣ ꯀꯥꯗ꯭ꯔꯕ꯭ꯔꯣ ꯂꯣꯏꯔꯕꯣ
ꯍꯣꯏ ꯑꯩꯈꯣꯏꯗꯤ ꯂꯣꯏꯈ꯭ꯔꯦ
ꯏꯁ ꯍꯥꯏꯖꯗ꯭ꯔꯦꯗ ꯅꯪ ꯈꯣꯟꯖꯦꯜꯗ ꯌꯥꯝ ꯑꯉꯥꯡ ꯃꯥꯜꯂꯤ
ꯆꯠꯂꯦ ꯑꯍꯥꯟꯕ ꯑꯣꯏꯕꯒꯤ ꯌꯥꯔꯦ ꯑꯩꯈꯣꯏꯗꯤ ꯌꯥꯥꯗ꯭ꯔꯁꯨ
ꯑꯥ ꯑꯁ ꯅꯣꯏ ꯅꯣꯡ ꯇꯥꯕ꯭ꯔꯣ
ꯑꯦꯁ ꯀꯔꯤꯒꯤ ꯉꯣ ꯇ
ꯑꯩꯈꯣꯏꯗꯤ ꯅꯣꯡ ꯇꯥꯏ ꯑꯁ ꯂꯣꯏꯔꯦ ꯑꯁ ꯅꯣꯡꯃ ꯀꯣꯟꯅ ꯌꯥꯗ꯭ꯔꯦ
ꯑꯣ ꯐꯅ ꯑꯗꯨ ꯑꯣꯏꯔꯗꯤ ꯇꯨꯝꯕꯁꯨ ꯅꯨꯡꯉꯥꯏꯔꯝꯒꯅꯤ
ꯂꯥꯛꯑꯣ ꯌꯥꯝ ꯅꯨꯡꯉꯥꯏꯌꯦꯦ ꯀꯥꯟꯅꯅꯨꯡꯉꯥꯏꯕꯅꯤ
ꯂꯥꯛꯃꯤꯗꯦ
ꯑꯗꯨꯗ ꯅꯣꯏ ꯃꯃꯥ ꯕꯕꯥꯗꯤ ꯌꯥꯝ ꯀꯌꯥꯝ ꯑꯍꯟ ꯑꯣꯏꯔꯒꯦ
ꯑꯁ ꯌꯥꯝ ꯑꯍꯜꯂ ꯑ ꯍꯥꯏꯕꯗꯤ ꯀꯃꯥꯏ ꯍꯥꯏꯁꯤꯔꯥ ꯐꯤꯇꯤ ꯄ꯭ꯂꯥꯁ ꯐꯇꯤ
ꯅꯪꯁꯨ ꯑꯉꯥꯡ ꯑꯣꯏꯔꯝꯃꯅꯤ ꯑꯗꯨꯗꯤ
ꯆꯂ ꯑꯉ ꯑꯉ ꯑꯉꯥꯡ ꯑꯣꯏꯔꯒ ꯑꯩꯉꯣꯟꯗ
ꯑ ꯃꯃꯥꯟꯅꯕꯤꯁꯨ ꯑꯉꯥꯡ ꯑꯣꯏꯔꯝꯅꯤꯀꯣ
ꯃꯠꯇꯦ
ꯅꯠꯇꯦ
ꯎꯝ ꯑꯍꯥꯟ ꯈꯀꯅ ꯑꯁꯤ ꯌꯥꯍꯜ
ꯔꯤꯕꯌꯣꯔꯥ
ꯍꯣꯏ ꯀ ꯋꯥꯔꯤ ꯑꯍꯟ ꯑꯉꯥꯡ ꯁꯥꯎꯅꯤꯡ ꯒꯦꯔꯥ
ꯌꯥꯔꯦ ꯑꯉꯥꯡ ꯁꯥꯅꯤꯡꯃꯤ ꯅꯠꯇꯦ ꯅꯪꯉꯣꯟꯗ ꯋꯥꯔꯤ ꯑꯃ ꯂꯤꯕꯤꯒꯦ
ꯐꯥꯏꯚꯕꯤꯇꯥꯒꯦ
ꯅꯣꯡꯃꯁꯦ
ꯑꯥ
ꯅꯨꯄꯤꯒ ꯅꯨꯄꯥ ꯅꯨꯡꯁꯤꯅꯕꯅꯦꯕꯀꯣ ꯃꯕꯥꯅꯤꯁꯦ ꯎꯅꯥꯅꯕ ꯆꯠꯄ
ꯑ
ꯅꯕ ꯆꯠꯄ ꯃꯇꯝꯗ ꯀꯝꯕꯥꯅꯤꯗꯣ ꯋꯥ ꯉꯥꯡꯅꯤꯉ ꯂꯩꯃꯟꯗꯕꯒꯤꯀꯣ
ꯑ
ꯅꯨꯄꯤꯗꯨꯅꯀꯣ ꯅꯨꯄꯥꯉꯣꯟꯗ ꯅꯨꯄꯥꯉꯣꯟꯗ ꯅꯪꯒꯤ ꯈꯨꯠꯇꯨ ꯄꯤꯔꯛꯑꯣ ꯊꯨꯗꯦꯛꯄꯤꯤꯈꯤꯏ ꯅꯣꯡ ꯅꯣꯡ ꯅꯣꯡꯃ ꯅꯣ ꯅꯣꯛꯇ꯭ꯔꯗꯤ ꯋꯥꯔꯤ ꯁꯥꯕ ꯅꯨꯡꯉꯥꯏꯇꯦꯕ
ꯑꯗꯣ ꯑꯁꯤ ꯋꯥꯔꯤ ꯑꯁꯤ ꯑꯁꯤꯗꯣ ꯅꯪꯒꯤ ꯅꯥꯡ ꯑꯣꯏꯔꯝꯒꯅꯤ
ꯅꯠꯇꯦ ꯅꯠꯇꯦ ꯑꯩ ꯋꯥꯔꯤ ꯋꯥꯔꯤ ꯑꯃꯒꯔꯤꯔꯤꯕꯔꯥ
ꯍꯥꯏꯗꯔꯤꯌꯥꯣ
ꯅꯧ ꯃꯥꯁꯦ
ꯑꯥ
ꯅꯨꯄꯤ ꯑꯃꯁꯦ ꯐꯖꯅ ꯅꯥꯔꯦꯕ ꯃꯥꯁꯦ
ꯑꯥ
ꯐꯖꯅ ꯅꯥꯕ ꯃꯥ ꯏꯃꯨꯡꯗ ꯇꯨꯝꯕ ꯇꯨꯝꯗ ꯃꯤ ꯐꯠꯇꯕꯁꯤꯡꯅ ꯃꯣꯏ ꯌꯨꯝꯗ ꯃꯩ ꯊꯥꯗꯣꯛꯄꯤꯕꯅꯦꯕ ꯃꯩ ꯊꯥꯗꯣꯛꯄ ꯃꯇꯝꯗ ꯃꯥꯁꯦ
ꯎꯝ
ꯆꯦꯡ ꯕꯣꯔꯥ ꯑꯃ ꯄꯨꯔꯒ ꯆ
ꯎꯝ
ꯅ ꯑꯣ ꯑꯁ ꯀꯔꯤꯔꯣ ꯅꯪꯗꯗꯤ ꯅꯨꯡꯉꯥꯏꯇꯦꯕ ꯋꯥꯔꯤ ꯁꯥꯕ ꯑ ꯋꯥꯅꯣꯕ
ꯊꯟꯇ ꯅꯛꯑꯣ
ꯑꯩ ꯑꯩꯅ ꯋꯥꯔꯤ ꯁꯥꯔꯦ ꯑꯩ ꯏꯊꯟꯇꯝ ꯃꯨꯟꯟꯅꯣꯏ
ꯑꯗꯨꯅꯦ ꯑꯗꯨ ꯑꯗꯨꯝ ꯅꯣꯛꯑꯣ
ꯅꯪꯁꯨ ꯋꯥꯔꯤ ꯑꯃ ꯅꯪꯁꯨ ꯋꯥꯔꯤꯦ ꯑꯃ ꯂꯤꯔꯤꯕꯣꯅꯦ
ꯑ ꯑꯩ ꯑꯩꯗꯤ ꯂꯩꯇꯦ
ꯅꯪꯅ ꯋꯥꯔꯤ ꯁꯥꯕ ꯅꯪꯅ ꯋꯥꯔꯤ ꯂꯤꯔꯤꯕꯗ ꯌꯥꯝ ꯇꯥꯅꯤꯡꯉꯦꯕ
ꯎꯝ ꯔꯦꯀꯣꯔꯗꯤꯡ ꯇꯧꯔꯗꯤ ꯐꯥꯒꯗꯕ
ꯅꯪ ꯈꯨꯣꯟꯖꯦ ꯑꯗꯨ ꯌꯥꯝ ꯐꯖ ꯏꯕ
ꯑꯩꯕꯣꯏꯁꯇ ꯊꯔꯀꯦ